ꯎꯝ
ꯀꯩꯗꯧꯔꯝꯃꯤꯅꯣ
ꯑꯣꯏꯔꯣ ꯑꯩ ꯁꯨꯝ ꯂꯩꯔꯕꯅꯤ ꯅꯪ ꯀ꯭ꯂꯥꯁ ꯆꯠꯂꯣꯏꯗ꯭ꯔꯣ
ꯑꯩ ꯀ꯭ꯂꯥꯁ ꯆꯠꯂꯣꯏ
ꯑꯗꯨꯗꯤ ꯉꯁꯤꯗꯤ ꯌꯨꯝꯗ ꯑꯗꯨꯝ ꯂꯩꯇꯥꯔꯦ
ꯎꯝ ꯅꯪ ꯗꯤ
ꯑꯩ ꯀ꯭ꯂꯥꯁꯇꯣ ꯉꯁꯤꯁꯦ ꯁꯨꯇꯤ ꯑꯣꯏꯗꯣꯏꯔ ꯑꯣꯏꯔꯣꯏꯗꯣꯏꯔꯥ ꯃꯔꯣꯟ ꯍꯥꯏꯔꯛꯄ ꯉꯥꯏꯔꯝꯃꯤꯅꯦ
ꯎꯝ
ꯃꯔꯣꯟ ꯍꯥꯏꯔꯛꯑꯗꯤ ꯅꯣꯏꯔꯣꯝ ꯁꯥꯏꯗꯠꯇ ꯀꯣꯏꯔꯛꯀꯦꯅ ꯈꯜꯂꯝꯕ ꯂꯥꯏꯔꯤꯛ ꯑꯃ ꯂꯧꯕ ꯃꯔꯣꯟꯗꯣ ꯍꯥꯏꯔꯛꯇ꯭ꯔꯤ
ꯂꯧꯗ꯭ꯔꯤꯕ꯭ꯔꯣ ꯅꯪ ꯅꯍꯥꯟꯒꯤ ꯂꯥꯏꯔꯤꯛꯇꯣ
ꯀꯩꯅꯣꯗꯒꯤꯕꯨꯗꯤ ꯖꯦꯔꯣꯛꯁ ꯇꯧꯐꯝꯗꯨꯗꯒꯤꯕꯨꯗꯤ ꯂꯧꯔꯦ ꯑꯩꯈꯣꯏ ꯗꯗꯥ ꯑꯃꯅ ꯂꯧꯍꯜꯂꯑꯦ ꯗꯗꯥꯗꯨꯗꯒꯤ ꯑꯩꯅ ꯑꯃꯨꯛ ꯂꯧꯁꯤꯟꯗ꯭ꯔꯤꯕ
ꯎꯝ
ꯉꯁꯤꯗꯤ ꯐꯖꯅ ꯇꯨꯝꯃꯦ ꯑꯍꯤꯡ
ꯑꯩ ꯇꯨꯝꯕꯥ ꯏꯁꯥ ꯅꯟꯉꯥꯏꯇꯥꯕꯥ ꯑꯩꯈꯣꯏꯅ ꯌꯥꯔꯝꯗꯕ ꯑꯗꯨꯒ ꯃꯤꯀꯞ ꯊꯣꯛꯂꯛꯄꯗ ꯃꯀꯞ ꯊꯔꯛꯄꯗ ꯃꯩꯗꯨꯣ ꯇꯨ ꯄꯥꯔꯁꯦꯟ ꯌꯥꯎꯔ ꯂꯩꯔꯝꯃꯦ
ꯎꯝ ꯇꯧꯕ ꯌꯥꯎꯕꯅꯦ ꯑꯗꯨꯝ ꯀꯥꯗ꯭ꯔꯦ
ꯅꯣꯡ ꯆꯨꯕꯩ
ꯅꯣꯡ ꯇꯥꯏ ꯂꯝꯕꯤ ꯅꯥꯜꯂꯝꯃꯅꯤꯅ
ꯎꯝ ꯇꯣꯛꯑꯦ ꯑꯗꯨꯗꯤ
ꯇꯣꯛꯑ
ꯎꯝ ꯑꯩꯈꯣꯏꯅ ꯌꯥꯝ ꯅꯤꯡꯉꯨꯕ ꯌꯥꯗꯕ ꯍꯦꯛꯇ ꯀꯥꯏꯅ
ꯎꯝ ꯍꯦꯛꯇꯥ ꯌꯥꯗꯦ ꯅꯤꯡꯕꯁꯦ ꯆꯥꯛ ꯊꯣꯡꯉꯕꯣ
ꯆꯥꯛꯇꯣ ꯎ ꯀꯩꯅꯣꯍꯣꯏꯒꯤ ꯏꯆꯦꯍꯣꯏꯒꯤ ꯃꯅꯦꯍꯣꯏ ꯂꯥꯛꯀꯅꯦꯅ ꯏꯟꯖꯥꯡ ꯀꯩꯀꯥꯕꯨꯗꯤ ꯁꯦꯝꯃꯝꯃꯤ ꯏꯆꯦꯅ ꯊꯣꯡ ꯍꯉꯦ
ꯑꯣ ꯍꯥꯎꯗꯣꯣꯔꯦ ꯑꯗꯨ ꯑꯗꯨꯗꯤ ꯏꯟꯖꯥꯡ
ꯎꯝ ꯍꯧꯕꯅ ꯌꯦꯟ ꯆꯥꯗꯔꯅꯤꯉ ꯎꯠꯇꯤꯒ ꯇꯧꯅꯦ
ꯀꯩꯒꯤꯅꯣ ꯈꯪꯗꯦ ꯌꯦꯟꯒ ꯆꯥꯅꯤꯡꯉꯛꯇ꯭ꯔꯤꯀꯣ
ꯑꯩꯗꯤ ꯈꯪꯗꯦ ꯆꯥꯅꯤꯡꯉ ꯑꯗꯝ ꯍꯧꯖꯤꯛ ꯐꯥꯎꯒꯤꯗꯤ
ꯖꯤꯀꯥꯟꯗꯦ
ꯑꯗꯣ ꯆꯍꯤ ꯃꯇꯥꯡꯗꯗꯤ ꯑꯗꯨꯝ ꯂꯩꯔꯦ
ꯎꯝ ꯑꯗꯨꯃꯥꯏꯅ ꯆꯥꯅꯤꯡꯗꯕꯁꯦ ꯐꯥꯎꯔꯣꯏꯗ꯭ꯔꯥ ꯀꯥꯏꯅ ꯈꯟꯕꯅꯦꯗꯣ
ꯍꯧꯖꯤꯛ ꯐꯥꯎꯒꯤꯗꯤ ꯐꯥꯎꯔꯛꯇ꯭ꯔꯤ ꯑꯩ ꯌꯦꯟꯗꯗꯤ
ꯆꯝꯅ ꯑꯣꯏꯅ ꯆꯥꯅꯤꯡꯉꯛꯄꯗꯣ ꯈꯪꯕ꯭ꯔ
ꯎꯝ
ꯑꯗꯨꯃꯥꯏꯅ ꯇꯧꯔꯦ ꯐꯤ ꯁꯥꯔꯤꯔꫭ
ꯎꯝ ꯇꯥꯕ꯭ꯔꯥ
ꯇꯥꯏ
ꯍꯧꯅ ꯇꯥꯕ꯭ꯔꯥ
ꯌꯥꯝ ꯀꯟꯅ ꯍꯧꯕ ꯅꯠꯇꯦꯗ ꯈꯔꯕꯨꯗꯤ ꯇꯥꯏ ꯊꯕꯛ ꯌꯥꯝ ꯐꯩꯀꯣ ꯑꯣ
ꯊꯕꯛ ꯇꯧꯅꯤꯡꯉꯥꯏ ꯂꯩꯇꯕ ꯀ꯭ꯂꯥꯁꯁꯨꯨ ꯆꯠꯂꯣꯏꯗꯧꯕꯅꯤꯅ
ꯑꯥ
ꯍꯒꯣꯠꯇꯪ ꯉꯥꯏꯔꯤꯔꫭ ꯅꯪ
ꯄꯨꯡ ꯇꯔꯦꯠꯇ ꯃꯤꯀꯛꯊꯣꯛꯑꯦ ꯉꯁꯤꯗꯤ ꯅꯣꯡꯁꯦ ꯃꯑꯣꯡ ꯌꯦꯡꯉꯒ ꯍꯟꯒꯗꯧꯅꯦ
ꯎꯝ ꯆꯨꯔꯤꯕꫭ ꯑꯗꯕꯣ
ꯅꯣꯡ ꯃꯔꯤꯛ ꯃꯔꯤꯛ ꯇꯥꯔ‌ꯦ
ꯎꯝ ꯁꯤꯗ ꯈꯔꯥ ꯆꯨꯔꯝꯕꯅꯦ ꯍꯥꯡ꯭ꯈꯔ‌ꯦ ꯍꯧꯖꯤꯛꯇꯤ
ꯅꯣꯡ ꯂꯩꯌꯦ ꯑꯇꯤꯌꯥꯁꯦ ꯑꯩꯅ ꯌꯦꯡꯕꯗ
ꯎꯝ ꯀꯩꯅꯣꯔꯣꯝꯗꯗꯤ ꯌꯥꯝ ꯆꯨꯏ ꯍꯥꯏꯌ‌ꯦ ꯅꫭꯡꯖ‌ꯦ
ꯏꯁꯤꯡ ꯂꯥꯛꯑꯝꯃꯅꯤ ꯑꯗꯨꯗꯤ
ꯎꯝ ꯉꯔꯥꯡꯕꯨꯗꯤ ꯂꯣꯏꯁꯤꯜꯍꯧꯔꯦꯌ‌ꯦ ꯂꯧ ꯌꯩꯕꯗꯣ ꯄꯨꯡ ꯇꯔꯥꯃꯥꯊꯣꯏ ꯇꯥꯌ‌ꯦ ꯅꯨꯡꯗꯥꯡꯒꯤ ꯑ ꯃꯦꯆꯤꯟ ꯁꯪꯅꯗꯕꯩ ꯄꯩꯁꯥꯜꯂ ꯊꯝꯕꯗꯣ
ꯎꯝ ꯎ ꯎ ꯎ ꯎꯝ
ꯆꯥꯛꯆꯔꯥ ꯍꯟꯗꫭꯏꯔ ꯑꯗꯨꯗꯤ ꯀꯃꯥꯏꯅ
ꯎꯝ ꯑꯗꯨꯃꯥꯏꯅ ꯇꯧꯕ
ꯎꯝ
ꯑꯗꯨꯃꯥꯏ ꯈꯜꯂꯤ
ꯆꯥꯊꯣꯛꯑꫭ ꯅꫭꯡꯃꯇꯪ ꯂꯥꯛꯄꯗꯕꯨ
ꯎꯝ
ꯑꯩꯅꯅꯦ ꯀ꯭ꯂꯥꯁ ꯇꯧꯗꯣꯏꯕ ꯑꯣꯏꯔꯒꯗꯤ ꯑꯗꯨꯝ ꯁꯤꯗꯒꯤ ꯀ꯭ꯂꯥꯁ ꯆꯠꯈꯔꯒꯦ ꯇꯧꯕ
ꯎꯝ
ꯃꯔꯣꯟꯗꯣ ꯍꯥꯏꯔꯛꯇ꯭ꯔꯦꯕ
ꯎꯝ
ꯁꯨꯗꯤ ꯊꯥꯐꯝꯗꯤ ꯊꯣꯛꯇꯦ ꯀꯩꯅꯣ ꯀꯩ ꯂꯩꯒꯦ
ꯃꯣꯏꯒꯤ ꯄ꯭ꯔꯣꯒ꯭ꯔꯦꯁ ꯔꯤꯄꯣꯠ ꯄꯥꯕꯒꯤ ꯇꯧꯅꯤ ꯍꯥꯏꯕꯅꯦ
ꯁꯝꯃꯔ ꯚꯦꯀꯦꯁꯟ ꯇꯥꯡ ꯇꯔꯥꯇꯔꯦꯠꯇꯇꯩ ꯊꯥꯔꯅꯤꯗꯥꯏꯅꯦ
ꯎꯝ ꯊꯥꯔꯅꯤ ꯀꯨꯏꯗ꯭ꯔꯦ
ꯎꯁ
ꯑꯣꯖꯥꯅꯅꯦ ꯃꯥꯏ ꯀ꯭ꯂꯥꯁꯇꯣ ꯂꯣꯏꯁꯤꯜꯂꯅꯤ ꯍꯥꯏꯕꯅꯦꯕ
ꯎꯝ
ꯗꯣ ꯂꯣꯏ ꯉꯝꯗ꯭ꯔꯦ ꯀ꯭ꯂꯥꯁꯇꯣ ꯁꯨꯝ ꯁꯨꯇꯤ ꯂꯩꯕ ꯌꯥꯎꯋꯦꯗꯅ
ꯎꯝ
ꯌꯥꯅꯤ ꯃꯦꯁꯦꯁ ꯊꯥꯔ ꯍꯪꯒꯦ ꯇꯧꯕꯅꯦ ꯏꯃꯥꯟꯅꯕꯤꯗꯣ ꯑꯝꯇ ꯍꯪꯉꯣꯅ
ꯁꯥꯗ꯭ꯔ ꯑꯣꯏ ꯑꯗꯨꯝ ꯑꯣꯏꯔ ꯂꯩꯕꯩꯔꯥ ꯈꯪꯗꯦ ꯁꯨꯇꯤꯗꯤ ꯑꯗꯨꯝ ꯄꯥꯝꯃꯦ
ꯄꯥꯝꯗ꯭ꯔꯥ
ꯑꯣꯏꯔ ꯌꯦꯡꯉꯤ ꯑꯗꯨꯁꯨ ꯄꯥꯝꯃꯤ
ꯏꯁꯁ ꯑꯣꯖꯥ ꯑꯣꯏꯔꯀꯥꯟꯗ ꯑꯗꯨꯝ ꯍꯦꯂꯦ ꯄꯥꯝꯕ
ꯌꯦꯟ ꯃꯅꯨꯡꯗ ꯍꯔꯥꯎꯕꯅꯦ ꯑꯗꯣ
ꯁꯨꯇꯤ ꯊꯥꯔꯀꯥꯟꯗ ꯍꯔꯥꯎꯕꯗꯨꯗꯤ ꯂꯣꯏꯔꯦ
ꯑꯗꯨꯒ ꯁꯨꯇꯤ ꯁꯥꯔꯀꯥꯟꯗ ꯊꯕꯛ ꯇꯧꯗꯣꯏꯅꯦ ꯍꯥꯏꯔꯒꯥ ꯑꯝꯇ ꯇꯧꯍꯧꯗꯕ
ꯑꯩꯗꯤ ꯑꯩꯗꯤ ꯃꯅꯨꯡꯗꯒ ꯍꯔꯥꯎꯗꯦ ꯐꯣꯡꯅ ꯍꯔꯥꯎꯋꯦꯉꯣ ꯁꯨꯇꯤ ꯊꯔꯦꯒꯥ ꯍꯥꯏꯔꯒꯦ ꯍꯥꯏꯔꯗꯤ ꯌꯦ ꯀꯥꯏꯅ ꯂꯥꯎꯋꯦ
ꯍꯨꯝ
ꯅꯪ ꯑꯣꯖꯥ ꯑꯣꯏꯅꯤꯡꯉꯤꯕ꯭ꯔꯣ
ꯑꯣꯏꯅꯤꯡꯉꯤꯗ ꯑꯗꯨꯝ
ꯑꯣꯏꯅꯤꯡꯉ ꯑꯣꯏꯅꯤꯡꯉꯁꯨ ꯊꯕꯛ ꯑꯅꯤ ꯂꯣꯡꯉꯒ ꯑꯣꯏꯕꯗꯤ ꯇꯥꯜꯂꯝꯃꯦ
ꯇꯂꯦ ꯑꯗꯨꯗꯤ
ꯐꯖꯅ ꯑꯣꯏꯅꯤꯡꯗ꯭ꯔꯥꯅꯦ
ꯎꯝ ꯒꯌ꯭ꯥꯟ ꯇꯥꯅꯥ
ꯃꯪꯗ ꯃꯪꯗ ꯅꯣꯇꯤꯁ ꯑꯃ ꯊꯣꯛꯑꯦ ꯑꯗꯨꯒ ꯔꯦꯖꯨꯃꯦꯟ ꯊꯥꯗꯟ ꯆꯠꯂꯒ ꯁꯦꯂꯦꯛꯁꯟ ꯇꯧꯋꯦꯅꯥ ꯇꯧꯔꯝꯃꯦ
ꯎꯝ ꯃꯪꯐꯥꯎꯅꯔꯣ ꯃꯪꯐꯥꯎꯅꯔꯣ
ꯎꯝ ꯅꯠꯇꯦ ꯑꯩ ꯄꯨ ꯄꯨꯅꯤꯡꯗꯦꯕ ꯍꯧꯖꯤꯛꯄꯨꯗꯤ
ꯎꯝ
ꯑ ꯄꯨꯁꯤꯔꯥ ꯀꯥꯏꯅꯒ ꯑꯃꯨꯛꯀ ꯈꯜꯂꯛꯄ ꯌꯥꯎꯋꯤꯗꯅ ꯁꯨꯝ ꯃꯇꯝꯗꯣ ꯂꯦꯝꯅ ꯂꯩꯊꯣꯔꯛꯄ ꯁꯨꯇꯤꯒꯨꯝꯕ ꯊꯥꯔꯀꯥꯟꯗꯗꯤ ꯁꯨꯇꯤꯗꯣ ꯑꯅꯤꯔꯛ ꯑꯍꯨꯝꯂꯛ ꯊꯥꯖꯤꯜꯂꯀꯥꯟꯗ
ꯑ ꯑꯗꯣ ꯌꯥꯔꯤꯉꯩ ꯐꯪꯖꯟꯕꯤꯗꯕ ꯇ꯭ꯋꯏꯁꯟꯒꯨꯝꯕ ꯇꯧꯕꯗꯨꯗꯤ ꯃꯈꯜ ꯑꯃꯅꯦ ꯇꯣꯛꯅꯤꯡꯀꯥꯟ ꯊꯣꯛꯄꯥ ꯌꯥꯏꯌꯦꯕ
ꯎꯝ
ꯁ꯭ꯀꯨꯜ ꯄꯁꯂꯣꯕꯁꯤꯗꯤ ꯕꯤꯔꯥꯅꯤ ꯄ꯭ꯔꯥꯏꯚꯦꯠ ꯁ꯭ꯀꯨꯜ ꯅꯥ ꯑꯃꯨꯛ ꯄꯨꯔꯥ ꯕꯦꯔꯥ ꯑꯣꯏꯕꯅꯦ ꯃꯣꯏꯗꯤ ꯃꯣꯏꯒꯤ ꯈꯛꯇꯅꯤꯗꯅ ꯃꯔꯨ ꯑꯣꯏꯔꯤꯁꯦ ꯎꯝ
ꯉꯥꯏꯔꯒꯦꯕ
ꯎꯝ
ꯅꯨꯡꯁꯤꯌꯦ ꯑꯉꯥꯡ ꯑꯃ ꯊꯦꯡꯅꯔꯝꯃꯦ
ꯎꯝ
ꯂꯥꯛꯑꯔꯣꯏꯗ꯭ꯔꯥ ꯂꯥꯛꯑꯣ ꯇꯧꯔꯛ ꯑꯦ
ꯍꯥꯅꯩꯗ
ꯍꯥꯟꯅꯩꯗꯣ ꯑꯩꯅ ꯀꯩꯅꯣ ꯇꯧꯕ ꯑꯥ ꯈꯔ ꯂꯣꯏꯅꯕ ꯑꯉꯥꯡ ꯑꯃ ꯂꯥꯏꯔꯤꯛꯁꯨ ꯑꯗꯨꯝ ꯐꯕ ꯑꯉꯥꯡ ꯑꯃꯅꯦ ꯑꯁ ꯀꯩꯒꯤꯅꯣ ꯇꯣꯛꯏꯗꯣ ꯂꯥꯛꯑꯣ
ꯏꯂꯚꯦꯟ ꯇꯨꯌꯦꯞꯀꯤꯗꯨꯗꯤ ꯃꯍꯨꯠ ꯑꯃ ꯊꯝꯈ꯭ꯔꯕꯔꯥ
ꯈꯪꯗꯦ ꯑꯈꯣꯏꯔꯣꯝꯗꯩ ꯑꯃ ꯁꯦꯅꯤꯌꯥꯔꯅꯤ
ꯁꯕꯖꯦꯛ ꯇꯤ
ꯃꯥꯢ ꯁꯕꯖꯦꯛꯇꯣ ꯁꯥꯏꯟꯁ
ꯑꯣ ꯀꯩꯅꯣ ꯑꯣꯏꯅꯁꯨ ꯑꯗꯨꯝ ꯄꯨꯕ ꯑꯣꯖꯥ ꯑꯣꯏꯅꯁꯨ
ꯎꯝ ꯄꯨꯗꯦ ꯃꯥ ꯑꯇꯣꯞꯄꯗ ꯄꯨꯏ
ꯎꯝ
ꯍꯣꯁꯇꯦꯜ ꯈꯇꯪ
ꯎꯝ ꯑꯃꯗꯨꯢ ꯃꯍꯨꯠꯇꯤ
ꯑꯥ ꯑꯁ ꯑꯃꯗꯨꯏ ꯃꯍꯨꯠꯇꯤ ꯂꯩꯔꯝꯃꯅꯤ ꯃꯣꯏꯗꯣ ꯐꯪꯗ꯭ꯔꯕ ꯍꯥꯏꯇꯥꯔꯦ ꯆꯞ ꯆꯥꯕꯗꯣ ꯃꯣꯏꯅ ꯄꯥꯝꯕꯗꯣ ꯍꯧꯖꯤꯛꯀꯤꯗꯨꯗꯤ ꯃꯥꯗꯤ ꯅꯨꯡꯉꯥꯏꯔꯦ ꯃꯥꯒꯤꯗꯤ
ꯎꯝ
ꯏꯆꯦꯅꯦꯕ
ꯎꯝ
ꯃꯥꯒꯤꯗꯤ ꯌꯥꯝ ꯊꯤꯅ ꯅꯨꯡꯉꯥꯏꯔꯦ ꯑꯗꯨꯝ ꯀꯣꯝꯃꯦ
ꯎꯝ ꯑꯇꯣꯞꯄꯗ ꯍꯥꯏꯗꯤ ꯍꯥꯏ ꯁ꯭ꯀꯨꯜꯂꯣ ꯍꯥꯏꯌꯔ ꯁꯦꯀꯦꯟꯗꯔꯤꯔꯣ
ꯍꯥꯢꯌꯔ ꯁꯦꯀꯦꯟꯗꯔꯤ
ꯑꯇꯣꯞꯄꯩ ꯍꯥꯏꯌꯔ ꯁꯦꯀꯦꯟꯗꯔꯤꯗ ꯄꯨꯕ ꯏ ꯌꯥꯝ ꯃꯨꯟꯅꯩꯅꯦ ꯑꯗꯨꯗꯤ
ꯅꯩꯗ꯭ꯔꯣ ꯑꯗꯨꯗꯤ
ꯂꯧꯁꯟꯒ꯭ꯔꯅꯤ ꯈ ꯂꯩꯔꯒ ꯑꯗꯨꯝ ꯁꯣꯟꯅ
ꯑꯩ ꯌꯦꯡꯉꯁꯤ ꯀꯃꯥꯏ ꯇꯧꯔꯛꯄꯅꯣꯗꯣ
ꯎꯝ ꯅꯩꯗꯤ ꯅꯩ ꯃꯥ
ꯑꯥ ꯑꯩ ꯐꯖꯅ ꯍꯥꯏꯒ꯭ꯔꯕꯅꯦ ꯃꯉꯣꯟꯗꯁꯨ ꯅꯨꯡꯉꯥꯏꯕ ꯃꯌꯥꯝꯗꯣ
ꯎꯝ ꯊꯕꯛ ꯇꯧꯃꯤꯟꯅꯔꯗꯤ ꯄꯨꯛꯆꯦꯟꯁꯦ ꯈ ꯈꯗꯤ ꯆꯥꯎꯊꯣꯛꯅꯒꯗꯝꯅꯤꯁꯦ
ꯃꯥꯅꯤ
ꯎꯝ ꯃꯤꯒꯤ ꯀꯔꯤꯒꯤꯁꯨ ꯑꯩꯒꯤꯁꯨ ꯈꯟꯗ ꯌꯥꯄꯣꯟꯇꯦ ꯄꯨꯛꯆꯦꯟ ꯈꯤꯠꯇꯪ ꯆꯥꯎꯊꯣꯛꯄ ꯕꯤꯟꯗꯨ ꯑꯣꯏꯕꯗꯨꯅꯗꯤ ꯌꯥꯔꯣꯏ ꯍꯥꯏꯕ ꯃꯤ ꯂꯣꯢꯅꯕꯗ
ꯃꯥꯅꯦ ꯑꯗꯣ ꯁ꯭ꯀꯨꯜ ꯄ꯭ꯔꯥꯏꯚꯦꯠ ꯁ꯭ꯀꯨꯜ ꯈꯨꯗꯤꯡꯃꯛꯁꯨꯀꯣ ꯈꯣꯏꯒꯤ ꯎꯝ ꯃꯤ ꯀꯩ ꯍꯥꯏꯗꯣꯏꯅꯣ ꯑꯥ ꯑꯣꯖꯥꯖꯤꯡꯗꯨꯒꯤ ꯍꯥꯏꯇꯥꯔꯦ ꯑꯣꯖꯥ ꯑꯣꯏꯔꯤꯕ ꯈꯨꯗꯤꯡꯃꯛꯀꯤ ꯏꯀꯥꯏ ꯈꯨꯝꯅꯕ ꯐꯖꯅ ꯊꯥꯛ ꯋꯥꯡꯅ ꯂꯧꯕꯤꯔꯒ ꯐꯖꯅ ꯊꯝꯒꯗꯝꯅꯤꯗ
ꯎꯝ ꯈꯨꯖꯥꯗꯨꯅ ꯄꯨꯔꯛꯏꯕ ꯚꯤ ꯑꯦꯝ ꯑꯦꯒꯤ ꯁꯥꯔꯇꯤꯐꯤꯀꯦꯠꯇꯨꯕꯨ ꯃꯣꯏ ꯉꯥꯡꯅꯕ꯭ꯔꯣ
ꯃꯥꯅꯦ
ꯑꯗꯨꯒꯨꯝꯕꯗꯣ ꯈꯤꯇꯪ ꯔꯦꯁꯄꯦꯛ ꯇꯧꯕꯤꯒꯗꯕꯅꯦꯕ ꯑꯗꯨ ꯇꯧꯗꯕꯩꯅꯦ ꯁꯣꯏꯔꯤꯁꯦ
ꯅꯣꯡꯗꯤ ꯇꯥꯏꯅꯦ ꯑꯥꯗ ꯀꯅꯥꯏꯅꯣ ꯎꯆꯦꯛꯅ ꯉꯥꯔꯒꯅꯣ ꯐꯧꯔꯤꯁꯤꯕꯨ ꯆꯣꯠꯂꯅꯤ
ꯎꯆꯦꯛ ꯂ ꯉꯥ
ꯎꯆꯦꯛ ꯃꯆꯥ ꯑꯣꯏꯔ ꯃꯥꯜꯂꯦ ꯀꯩꯅꯣ ꯂꯦꯡꯉꯦ ꯃꯅꯨꯡꯗ
ꯎꯝ
ꯉꯥꯔꯅꯦ ꯉꯥ ꯍꯥꯞꯄꯒꯤ ꯑꯃ ꯌꯣꯠꯅ ꯁꯥꯕꯗꯣ ꯔꯥꯎꯟ ꯑꯣꯏ ꯀꯩ ꯑꯣꯏ ꯇꯧꯕꯗꯣ ꯄꯣꯟ ꯃꯆꯥꯗꯣ
ꯎꯝ
ꯃꯥꯥꯏꯁ ꯎꯆꯦꯛꯂꯅꯦ ꯉꯥ ꯑꯣꯏꯔꯗꯤ ꯃꯌꯥꯝꯗꯤ ꯍꯥꯟꯗꯧꯕ ꯃꯇꯨꯝ ꯃꯅꯤ ꯒꯛ ꯎꯕ
ꯅꯣꯡꯁꯨ ꯇꯥꯁꯜꯂꯛꯑꯦ ꯁꯨꯝ ꯑꯩꯗꯣ ꯆꯪꯉꯒꯦ ꯑꯩꯗꯣ ꯃꯊꯛꯇ ꯀꯥꯈꯠꯂꯛꯄꯅꯦꯕ
ꯎꯝ
ꯎꯝ ꯊꯝ ꯃꯣ ꯊꯝꯃꯣ
ꯊꯥꯝ ꯃꯣ ꯊꯝ ꯎꯝ
ꯎꯝ ꯎꯝ